ꯍꯜꯂꯣ
ꯍꯜꯂꯣ ꯍꯂꯣ ꯋꯥꯔꯤ ꯁꯥꯅꯕꯗ ꯌꯥꯅꯗ꯭ꯔꯥ ꯑꯥ ꯋꯥꯔꯤ ꯁꯥꯅꯥꯗꯕꯤꯗ ꯑꯗꯨꯝ ꯄꯥꯏꯅꯕꯌꯥ ꯅꯪ ꯁꯨꯔꯕꯣ ꯇꯥꯅꯤꯡꯗꯦꯍꯦ ꯃꯁꯤꯡ ꯁꯨꯔ ꯃꯁꯤꯡ ꯁꯨꯔꯕ ꯍꯥꯏꯕ
ꯀꯗꯥꯢꯗꯩ ꯋꯥꯔꯤꯅꯣ ꯅ
ꯁꯨ ꯁꯨꯗꯔꯤꯕꯣ ꯍꯥꯢꯖꯦ ꯎ ꯅꯪ ꯁꯨꯔꯕꯣ ꯑꯩ ꯁꯥꯅꯗꯦꯗ
ꯑꯗꯨꯅꯤ ꯀꯩꯅꯣ ꯑꯈꯣꯏꯖꯨ ꯑꯗꯨꯅꯤ ꯀꯩꯅꯣ ꯑꯈꯣꯏꯖꯨ ꯅꯥꯎꯆꯥ ꯏꯕꯨꯡꯉꯣ ꯅꯪ ꯋꯥꯈꯟꯗꯤ ꯂꯥꯡꯅꯣ ꯃꯤ ꯑꯍꯟꯅꯤ
ꯋꯥꯔꯤꯒ ꯑꯝꯇ ꯁꯅꯥꯗꯦꯕ ꯇꯟꯗꯅ ꯃꯩ ꯃꯩ ꯂꯥꯛꯄ꯭ꯔꯣ
ꯂꯥꯛꯇꯩꯅꯤꯅꯦ ꯃꯩꯖꯨ ꯂꯧꯕꯨꯛ ꯆꯠꯀꯦꯅ ꯂꯣꯏꯁꯜꯂꯦ ꯑꯗꯨ ꯅꯣꯡ ꯆꯨꯁꯜꯂꯛꯑꯦ
ꯑꯁ ꯕꯦꯔꯥ ꯀꯥꯏꯌꯦ
ꯀꯩꯗꯧꯔ ꯖꯥꯠꯅꯣ ꯃꯩꯁꯤꯕꯨꯅꯤ ꯉꯁꯥꯏꯗꯒꯤ ꯉꯥꯅꯨ ꯃꯆꯤꯟꯖꯥꯛꯀ ꯊꯥꯗꯒꯩ
ꯉꯥꯅꯨ ꯃꯆꯤꯟꯖꯥꯛ ꯊꯥꯕ ꯃꯩ ꯆꯪꯕ꯭ꯔ ꯍꯥꯏꯖꯦ
ꯁꯣꯏꯕꯒꯤꯅꯤꯗ
ꯃꯤ ꯆꯤꯜ ꯂꯩꯔꯕꯣ
ꯇꯥꯕ꯭ꯔ ꯎꯝ
ꯀꯌꯥ ꯄꯤꯕ
ꯑꯅꯤ ꯆꯧꯉꯥ ꯄꯤꯕ ꯂꯩ
ꯎꯝ ꯅꯨꯡꯉꯥꯏꯕ꯭ꯔꯣ
ꯌꯥꯝ ꯅꯨꯡꯉꯥꯏꯗ ꯌꯥꯝ ꯀꯣꯝꯉꯗꯅꯕꯨ ꯃꯩ ꯇꯧꯍꯧꯗꯕ ꯍꯥꯏ ꯇꯥꯔꯦꯕ
ꯎꯝ
ꯀꯌꯥ ꯇꯥꯛꯁ ꯀꯌꯥ ꯁꯨꯔꯒꯦ ꯃꯁꯦꯡ
ꯎ ꯃꯥꯄꯟ ꯁꯨꯔꯦ
ꯑꯣ ꯆꯥꯎꯉꯥꯗꯣ ꯐꯪꯑꯕꯣ ꯅꯪ ꯃꯉꯥꯗꯨꯗꯤ
ꯃꯉꯥ ꯁꯝꯃꯤꯠ ꯇꯧꯈ꯭ꯔꯦ ꯑꯩ ꯀꯩꯅꯣꯒ ꯑꯝꯇ ꯍꯥꯞꯇ꯭ꯔꯤꯗ
ꯈꯣꯏ ꯐꯨ ꯑꯩ ꯁꯥꯟꯅꯔꯦ ꯐꯅꯥꯝ
ꯎꯝ
ꯁꯨꯝ ꯉꯔꯥꯡ ꯅꯪ ꯊꯝꯈ꯭ꯔ ꯃꯇꯨꯡꯗ ꯑꯅꯤꯔ ꯑꯍꯨꯝꯂ ꯑꯃ ꯁꯥꯟꯅꯔꯦ
ꯀꯅꯥ ꯀꯅꯥꯗ
ꯍꯨꯡ ꯃꯄꯥꯒꯤꯒ ꯑꯗꯒꯤ ꯕꯦꯇꯣꯟꯒꯤꯒ ꯊꯣꯏꯕꯤ ꯆꯥꯒ ꯁꯥꯟꯅꯔꯦ ꯊꯣꯏꯕꯤ ꯆꯥ ꯅꯠꯇꯦ ꯀꯣꯕꯤꯒꯤ
ꯑꯥ ꯀꯩ ꯁꯦꯝꯒꯗꯕꯅꯣ ꯈꯪꯗꯦꯗꯥ ꯈꯣꯏ ꯃꯒꯤꯗꯨꯕꯣ
ꯀꯃꯥꯏꯅ ꯀꯃꯥꯏꯅ ꯁꯦꯝꯗꯣꯏꯅꯣ
ꯇꯥꯔꯦ ꯑꯁ ꯎꯝ ꯅꯣꯡꯖꯦ ꯗ꯭ꯔꯦꯁꯀ ꯁꯦꯠꯄ ꯂꯣꯏꯔꯕꯅꯦ ꯍꯥꯏꯕ
ꯅꯣꯡ ꯇꯥꯔꯛꯑꯅꯤꯗ ꯌꯥꯔꯔꯣꯏꯗ ꯂꯧ ꯀꯨꯝꯕ
ꯅꯪ ꯉꯔꯥꯡ ꯆꯤꯡꯒꯨꯝ ꯍꯦꯛ ꯆꯠꯂꯨꯕꯗꯨ ꯍꯦꯜꯂꯛꯄ꯭ꯔꯣ
ꯍꯦꯛꯂꯛꯑꯦ ꯑꯩꯈꯣꯏ ꯃꯥ ꯌꯣꯟꯗꯅ ꯈꯣꯠꯇꯅ ꯇꯧꯒ꯭ꯔꯕꯅꯦ
ꯀꯌꯥꯝ ꯍꯦꯛꯂꯛ ꯀꯦ
ꯌꯥꯝꯅ ꯍꯦꯛꯂꯛꯇꯦꯗ ꯏꯕꯣ ꯃꯤꯅ ꯂꯣꯏꯁꯤꯜꯂꯝꯃꯤꯗ ꯀꯗꯥꯥꯏ ꯃꯤ ꯈꯨꯌꯥꯝ ꯑꯃꯅꯦꯍꯦ
ꯀꯥꯏ ꯋꯥꯏꯗ ꯆꯠꯂꯤꯅꯣ
ꯁꯅꯥꯃꯍꯤ ꯀꯤꯍꯣꯝ ꯃꯊꯛꯇ
ꯒꯥꯔꯤ ꯊꯧꯒꯠꯂꯤꯔꯣ
ꯑꯁ ꯈꯣꯡꯅꯗꯤ ꯃꯥꯗꯣ ꯑꯩꯈꯣꯏ ꯅꯤ ꯄꯨꯂꯞ ꯒꯥꯔꯤꯗ ꯆꯠꯂꯦ ꯑꯗꯨꯗꯩ ꯑꯃꯨꯛ ꯑꯗꯨꯗꯩ ꯈꯣꯡꯅ ꯑꯃꯨꯛ ꯀꯥꯈꯠꯂꯦ ꯑꯥ ꯇꯥꯅ
ꯎꯝ ꯎꯝ ꯀꯅꯥ ꯀꯅꯥ ꯄꯥꯔꯤꯕ
ꯑꯍꯟꯒꯅꯤꯗ ꯑꯍꯟ ꯑꯃꯒ ꯆꯠꯄ ꯉꯥꯉꯣꯝꯒꯤ ꯅꯥꯎꯇꯣꯝꯕꯅ ꯉꯖꯦꯔꯣꯛꯇꯒꯤ
ꯎꯝ
ꯃꯒꯥ ꯆꯠꯂꯦ ꯀꯥꯟꯅ ꯄꯣꯟꯇꯦꯅ ꯌꯥꯝ ꯂꯩꯍꯧꯋꯤꯗꯥ
ꯌꯥꯝ ꯂꯩꯍꯧꯑꯦꯗꯤ
ꯃꯤꯁꯦ
ꯃꯤ
ꯎꯝ
ꯑꯣ
ꯃꯤꯒꯗꯤ ꯈꯨꯌꯥꯝ ꯑꯃ ꯂꯧꯕꯨꯛ ꯆꯠꯂꯔꯣꯢꯕ
ꯆꯠꯀꯗꯕꯅꯤ ꯅꯣꯡ ꯇꯥꯔꯛ ꯄꯗꯨꯗ ꯃꯤꯁꯨ ꯂꯥꯛꯇꯕ ꯃꯤꯁꯨ ꯉꯥꯏꯕ
ꯁꯃꯤꯠ ꯃꯉꯥ ꯇꯧꯕꯗꯨꯗꯤ ꯄꯩꯁꯥ ꯀꯔꯝꯒꯥꯟꯗ ꯊꯣꯡꯗꯣꯏꯅꯣ
ꯀꯩꯗꯧꯔꯤꯕ ꯅꯥꯎꯆꯥ
ꯁꯃꯤꯠ ꯃꯉꯥꯗꯨꯗꯤ ꯀꯔꯝ ꯀꯥꯟꯗ ꯄꯩꯁꯥ ꯐꯪꯗꯣꯏꯅꯣ
ꯈꯪꯗꯦꯗꯥ
ꯑꯗꯨꯅ ꯂꯨꯄꯥ ꯀꯌꯥ
ꯈꯪꯗꯦ ꯃꯣꯢꯅꯦ ꯀꯥꯞꯄꯥꯛꯄꯗꯨꯅꯦ
ꯃꯣꯏꯅ ꯇꯧꯔꯛꯇꯣꯢꯔꯕ
ꯃꯣꯏꯅ ꯇꯧꯔꯛꯀꯗꯝꯅꯦ ꯑꯩ ꯈꯪꯗꯦ
ꯎꯝ ꯐꯅꯌꯥꯝ ꯄꯥꯏꯕ ꯌꯥꯗꯧꯔꯤꯅꯦ ꯑꯗꯨꯗꯤ ꯅꯪ
ꯑꯝ
ꯁꯤꯝ ꯑꯃꯅ ꯅꯨꯃꯤꯠ ꯃꯔꯤꯅꯤ ꯃꯉꯥꯅꯤꯗ ꯂꯨꯄꯥ ꯂꯤꯁꯤꯡ ꯃꯉꯥ ꯊꯥ ꯑꯃꯗ ꯂꯨꯄꯥ ꯂꯤꯁꯤꯡ ꯃꯉꯥ ꯑꯍꯨꯝ ꯑꯍꯨꯝ ꯇꯥꯜꯂꯁꯨ
ꯎꯝꯍꯨꯝ ꯉꯁꯤꯗꯤ ꯀꯔꯤ ꯃꯊꯦꯟ ꯆꯥꯔꯒꯦ
ꯆꯥꯗ꯭ꯔꯤ ꯃꯤ
ꯆꯥꯗ꯭ꯔꯤꯌꯦ
ꯎꯝ ꯃꯩ ꯂꯥꯛꯄꯥꯎ ꯉꯥꯏꯔꯤ
ꯆꯥꯛ ꯊꯣꯡꯗ꯭ꯔꯤꯕꯣ
ꯃꯩ ꯂꯥꯛꯄ ꯉꯥꯏꯔꯤ ꯍꯥꯏꯕ ꯃꯅꯤꯡꯗ
ꯅꯪ ꯃꯅꯤꯡ ꯂꯩꯔꯣ
ꯑꯥ
ꯎꯝ
ꯃꯤ ꯂꯥꯛꯑꯒ ꯉꯥꯅꯨ ꯃꯆꯤꯟꯖꯥꯛ ꯑꯝ ꯄꯤꯖꯔꯝꯒꯤꯒꯦ
ꯑꯣ ꯅꯪ ꯉꯔꯥꯡ ꯆꯦꯡꯒꯨꯝ ꯊꯣꯡꯕ ꯆꯦꯡꯒꯨꯝ ꯉꯧꯕ ꯆꯦꯡꯒꯨꯝ ꯇꯧꯕꯗꯨ ꯅꯪ ꯍꯦꯛꯎꯕ ꯆꯦꯡꯒꯨꯝꯗꯨꯅꯤꯅꯦ ꯑꯩ ꯚꯥꯞ ꯑꯣꯏꯔꯨꯗꯕ
ꯅꯪ ꯃꯔꯥꯡ ꯀꯥꯢꯅ ꯆꯥꯕꯌꯨ ꯉꯔꯥꯡ
ꯎꯝ ꯐꯔꯦ ꯐꯔꯦ ꯇꯥꯠꯅꯤꯡꯕꯗꯣ ꯄꯦꯟꯅ ꯆꯥꯊꯣꯛꯑꯦ
ꯀꯔꯤꯕ
ꯆꯦꯡꯒꯨꯝ ꯄꯥꯝꯕꯗꯣ ꯄꯦꯟꯅ ꯆꯥꯊꯣꯛꯑꯦ ꯐꯔꯦ
ꯑꯥ ꯌꯣꯟꯅꯕꯅꯤ ꯄꯩꯕꯅꯦ
ꯇꯥꯅꯤꯡꯗ꯭ꯔꯤꯕ
ꯎꯝ ꯌꯥꯝ ꯉꯥꯡꯉꯤꯗ
ꯑꯗꯣ ꯀꯅꯥꯝ ꯆꯥꯎ ꯌꯥꯗꯦ ꯁꯥꯎꯕꯅꯦ ꯃꯤ ꯑꯗꯨꯏ ꯁꯤꯡꯗꯣ ꯄꯨꯁꯟꯕꯖꯦ
ꯇꯨꯒ
ꯃꯅꯝꯗꯨꯅꯦ ꯍꯥꯎꯔꯤꯖꯦ
ꯅꯦꯃꯥ
ꯑꯩ ꯃꯅꯝ ꯍꯩꯩꯅꯗꯦꯅ ꯃꯣꯏꯅ ꯅꯝꯍꯟꯗ꯭ꯔꯖꯨ ꯌꯥꯏ ꯑꯗꯨ ꯑꯣꯏꯇꯥꯥꯔꯖꯨ ꯈꯤꯇꯪꯗꯤ ꯑꯗꯨꯝ ꯅꯝꯃꯦꯕ ꯅꯝꯍꯟꯗꯕ ꯍꯥꯏꯖꯦ
ꯊꯥꯎ ꯈꯔ ꯅꯝꯃꯗꯤ ꯍꯥꯎꯋꯤꯗ
ꯎꯝ ꯈꯔ ꯒ ꯁꯥꯠꯀꯥꯏꯕ ꯋꯥꯠꯂꯒꯕꯨꯗꯤ ꯑꯌꯨꯝ ꯍꯥꯎꯇ꯭ꯔꯥꯅꯦ ꯅꯪ ꯉꯔꯥꯡ ꯂꯨꯞ ꯂꯨꯄꯥ ꯀꯌꯥ ꯂꯨꯄꯥ ꯀꯌꯥ ꯌꯣꯜꯂꯤꯅꯣ ꯍꯥꯏꯖꯦ
ꯑꯁ ꯀ꯭ꯌꯥꯝ ꯍꯣꯡꯉꯤꯗꯥ ꯀꯦꯖꯤꯗ ꯂꯨꯄꯥ ꯆꯥꯝꯃꯗ ꯇꯧꯋꯦꯌꯦ
ꯄꯤꯛꯅꯤꯗꯥ
ꯑꯈꯣꯏꯅ ꯍꯦꯛ ꯌꯣꯜꯂꯒꯅ ꯍꯦꯛ ꯍꯣꯡꯉꯤ
ꯑꯥ
ꯑꯈꯣꯏꯅ ꯂꯩꯔꯅꯦ ꯇꯥꯡꯉꯦ
ꯑꯩꯈꯣꯏꯅ ꯂꯩꯔꯨꯔꯒꯅ ꯇꯥꯡꯕ ꯌꯣꯜꯂꯨꯔꯒꯅ ꯍꯣꯡꯕ
ꯉꯔꯥꯡ ꯍꯣꯡꯉ ꯂꯩ ꯂꯩꯔꯝꯕꯗꯨꯗ ꯐꯅꯥꯝ ꯌꯥꯝꯃꯤꯅꯦ ꯅꯪ
ꯎꯝ ꯌꯥꯝꯕꯅꯦ ꯑꯩꯈꯣꯏꯅ ꯌꯣꯜꯂꯗꯤ ꯌꯥꯝ ꯃꯥꯟꯕꯅꯦ ꯂꯩꯔꯒꯅ ꯌꯥꯝꯗꯕ ꯃꯥꯟꯕ
ꯎꯝ
ꯑꯦ ꯃꯩ ꯂꯥꯛꯇꯗꯤ ꯅꯪ ꯁꯨꯝ ꯑꯗꯨ ꯈꯥꯒꯥ ꯁꯣꯏꯖꯜꯂꯨ ꯌꯥꯗ꯭ꯔꯣ ꯊꯥꯡꯅ
ꯀꯥꯡꯒ ꯂꯩꯇꯦꯗ ꯏꯈꯣꯏ ꯑꯗꯨꯗ ꯂꯩꯅꯤꯕ ꯊꯥꯡꯁꯨ
ꯑꯗꯨꯗꯤ ꯃꯩ ꯂꯥꯛꯇꯦꯅ ꯁꯨꯝ ꯉꯥꯏ ꯂꯩꯗꯦ ꯍꯣꯔꯦꯟꯕꯨ ꯂꯥꯛꯇꯗꯤ ꯀꯃꯥꯏꯅ ꯇꯧꯗꯣꯏꯕ
ꯑꯗꯨꯅꯦ ꯈꯜꯂꯤꯖꯤ
ꯀꯔꯤꯅꯣ ꯁꯣꯏꯔꯤꯗꯨꯅ
ꯑꯩꯈꯣꯏ ꯃꯅꯤꯡꯗ ꯍꯧꯕ ꯀꯩꯅꯣꯅꯤꯗ ꯅꯥꯄꯤꯅꯤꯗ ꯅꯥꯄꯤ ꯅꯠꯇꯕ ꯌꯥꯔ ꯅꯨꯄꯤꯅ ꯗꯣꯛꯇꯔꯗ
ꯎꯝ ꯀꯨꯄꯨ ꯀꯨꯞꯈ꯭ꯔꯗꯤ ꯑꯗꯨꯝ ꯆꯥꯔꯕꯅꯤꯅ
ꯑꯗꯨꯏꯗꯤ ꯀꯣꯝꯃꯦ
ꯆꯤꯡꯀꯨꯞ ꯇꯣꯠꯂꯦ
ꯆꯦꯡꯀꯨꯞ ꯀꯣꯂ ꯆꯦꯡꯀꯨꯞꯇ ꯆꯒꯦꯝ ꯈꯔꯝꯇꯪ ꯌꯥꯎꯍꯜꯂꯦ
ꯌꯦꯟ ꯃꯆꯤꯟꯖꯥꯛ ꯇꯤ ꯍꯥꯞꯇ꯭ꯔꯣ
ꯍꯥꯞꯇ꯭ꯔꯣ ꯍꯥꯞꯇꯦꯗ
ꯈꯔ ꯍꯥꯞꯆꯜꯂꯗꯤ ꯐꯥꯗꯝꯅꯤꯅꯦ
ꯈꯔꯕꯨꯗꯤ ꯌꯥꯏ
ꯌꯦꯡꯕꯅꯤ
ꯍꯣꯢ ꯍꯣꯢ
ꯍꯣꯢ ꯍꯣꯢ ꯉꯍꯥꯟ ꯂꯣꯏꯔꯗꯤ ꯀꯃꯥꯏ ꯇꯧ ꯋꯥꯆꯞ ꯄꯨꯡ ꯀꯌꯥꯗꯥ ꯐꯣꯟ ꯄꯨꯗꯣꯏꯔꯣ
ꯄꯨ ꯄꯨꯗꯣꯢꯔ ꯄꯨꯔꯣꯢꯗꯨꯔ ꯈꯪꯗꯦ
ꯎꯝ
ꯂꯥꯛꯈ꯭ꯔꯕꯖꯤꯗ ꯐꯣꯟ ꯄꯨꯕꯗꯨ
ꯐꯣꯟ ꯄꯨꯕ ꯌꯥꯏ ꯀꯩꯅꯣ ꯃꯊꯪ ꯃꯊꯪ ꯃꯤ ꯃꯥꯄꯜ ꯁꯨꯔꯗꯤ ꯐꯖꯅ ꯁꯥꯟꯅꯔꯦ ꯅꯪ ꯉꯁꯤꯒꯤ ꯃꯤ ꯃꯥꯄꯟ ꯁꯨꯔꯗꯤ ꯐꯖꯅ ꯁꯥꯅꯔꯦꯕ ꯉꯁꯤ ꯊꯕꯛ
ꯌꯥꯗꯦ ꯅꯪꯒꯤ ꯅꯪꯒꯤ ꯐꯣꯟ ꯅꯝꯕꯔ ꯅꯝꯒ꯭ꯔꯒ ꯆꯠꯇ꯭ꯔꯗꯤꯅꯦ ꯌꯥꯗꯦꯗ ꯁꯦꯝꯗꯣꯛꯄ ꯌꯥꯗꯝ ꯄꯦꯟꯁꯤꯜ ꯌꯦꯛꯏꯉꯥꯏ ꯌꯥꯕꯋꯥꯟ ꯌꯦꯛꯇ꯭ꯔꯀꯥꯟꯗꯗꯤ ꯌꯥꯗꯝ ꯎꯝ
ꯎꯝ
ꯎꯝ
ꯍꯣꯏꯅꯦ ꯆꯠꯈ꯭ꯔꯕ ꯆꯠꯇ꯭ꯔꯤꯕ ꯈꯪꯗꯦ ꯈꯪꯗꯦꯗ ꯇꯧꯒꯅꯨ
ꯍꯝ
ꯑꯩꯅꯥ ꯌꯦꯛꯄꯅꯦꯕ ꯖꯦꯔꯣꯗꯤ ꯆꯠꯄꯅꯦꯕ
ꯎꯝ
ꯉꯥꯏ ꯕꯤꯂꯤꯠ ꯂꯩꯕ꯭ꯔꯕ ꯁꯤꯒꯦ
ꯎꯝ
ꯎꯝ ꯗꯤꯖꯤꯠ ꯂꯩꯅꯤ ꯀꯩꯅꯣ
ꯃꯨꯟꯅ ꯌꯦꯡꯕꯨ ꯌꯦꯡꯉꯨꯗꯦ ꯑꯗꯨꯒ
ꯀꯔꯤ
ꯌꯦꯡꯕꯨ ꯌꯦꯡꯗꯦꯕ
ꯌꯦꯡꯖꯟꯒꯗꯝꯅꯦ ꯈꯪꯖꯤꯟꯒꯗꯝꯅꯦ
ꯑꯩꯒꯤꯗꯣ ꯍꯣꯔꯦꯟ ꯁꯥꯟꯅꯖꯦꯍꯦ
ꯅꯪꯒꯤꯖꯨ ꯈꯔꯥ ꯁꯥꯟꯅꯖꯦ
ꯍꯣꯔꯦꯟ ꯁꯥ ꯑꯩꯒꯤꯗꯤ
ꯍꯣꯔꯦꯟ
ꯎꯝ
ꯎꯝ
ꯋꯥꯡꯕꯅꯤꯅ ꯊꯕꯛ ꯆꯠꯊꯣꯛꯎꯔꯣ
ꯀꯩꯗꯧꯔꯤꯕ ꯅꯪꯗꯤ ꯅꯪ ꯆꯪꯉꯛꯄꯒ ꯋꯥ ꯉꯡꯁꯤꯜꯂꯛꯏꯅꯣ ꯆꯦꯔꯪꯗꯣ ꯑꯩ ꯂꯥꯛꯇꯣꯢꯅꯦ ꯄꯨꯔꯛꯑꯣ ꯄꯨꯊꯣꯔꯛꯑꯣ ꯑꯉꯥꯡ ꯂꯥꯡꯅꯣ ꯉꯥꯡꯅꯨꯅꯦ
ꯃꯩꯁꯤꯕꯨ ꯀꯩꯗꯧ ꯀꯥꯡꯒꯤ ꯊꯑꯣꯏꯅ ꯉꯥꯛ ꯇꯧꯔꯤꯁꯤꯕꯨ
ꯑꯦ
ꯑꯗꯣ ꯃꯩꯁꯤꯕꯨ ꯀꯩꯗꯧꯔ ꯆꯥꯠꯅꯣ ꯀꯪꯗꯦꯕꯣ ꯇꯧꯔꯤꯁꯤꯕꯨ ꯊꯥꯗꯣꯢꯅꯦ ꯑꯉꯥꯡꯒꯤ ꯁ꯭ꯀꯨꯜꯒꯤ